ꯍꯦ ꯀꯨꯏꯍ‌ꯦ ꯅꯪꯒꯤ ꯍꯜꯂꯣ ꯍꯜꯂꯣ
ꯆꯥꯔꯕꯣ
ꯆꯥꯔꯦ
ꯃꯈꯣꯟ ꯁꯦꯡꯕ꯭ꯔꯣ
ꯁꯦꯡꯉꯦ
ꯑꯣꯀꯦ ꯃꯈꯣꯟ ꯁꯦꯡꯉꯗꯤ ꯌꯥꯔꯦ ꯫
ꯒꯨꯍꯥꯇꯤ ꯐꯥꯎ ꯇꯥꯕ ꯌꯥꯏ ꯌꯥꯝ ꯀꯜꯂꯦ
ꯀꯔꯤꯕ
ꯒꯨꯍꯥꯇꯤ ꯒꯨꯍꯥꯇꯤ ꯐꯥꯎ ꯇꯥꯕ ꯌꯥꯏ ꯅꯪꯒꯤ ꯃꯈꯣꯠꯁꯤ ꯌꯥꯝ ꯀꯜꯂꯦꯕ ꯫
ꯆꯥꯅꯤ ꯆꯥꯔꯅꯤ ꯀꯩ ꯏꯟꯁꯥꯡ ꯆꯥꯕ ꯉꯁꯤꯗꯤ
ꯑꯁ ꯃꯣꯏꯗꯤ ꯑꯣꯛꯁꯥ ꯄꯥꯔꯇꯤ ꯇꯧꯔ ꯂꯩꯔꯦ ꯑꯩꯗꯤ ꯌꯦꯔꯨꯝ ꯆꯥꯔꯦ ꯑꯣꯛꯁꯥ ꯆꯥꯗꯕꯤ ꯫
ꯀꯩꯅꯣ ꯅꯪ ꯅꯍꯥꯟꯗꯒꯤ ꯑꯣꯛꯁꯥ ꯆꯥꯗꯕ꯭ꯔꯣ ꯀꯩꯅꯣ
ꯆꯥꯗꯦꯅ ꯅꯪ ꯈꯪꯗꯕ꯭ꯔꯣꯅꯦ ꯑꯁ
ꯈꯪꯗꯦ ꯈꯪꯗꯦꯗ ꯑꯩꯗꯤ ꯅꯪ ꯐꯥꯒꯤ ꯇꯧꯕ꯭ꯔꯥꯅ ꯂꯩꯕꯅꯦ ꯫
ꯆꯤꯡꯃꯤꯅꯦꯍꯩ
ꯀꯃꯥꯏꯅ ꯑꯣꯛꯁꯥ ꯆꯥꯗꯕ ꯌꯥꯎꯔꯕ꯭ꯔꯣ ꯑꯩꯈꯣꯏ ꯃꯔꯛꯇ ꯫
ꯁꯥꯁꯦ ꯆꯥꯕ ꯌꯥꯗꯦꯅꯦ
ꯍꯛꯆꯥꯡꯒꯤ ꯃꯥꯅꯝꯔꯣ ꯅꯠꯇ꯭ꯔꯒ ꯅꯪ ꯆꯥꯅꯤꯡꯗꯕ ꯃꯅꯝꯒꯨꯝꯕꯒꯤꯔꯣ
ꯑꯩ ꯃꯅꯝꯒꯨꯝꯕꯒꯤ
ꯑꯆꯥ ꯍꯣꯏꯅꯦ ꯍꯣꯏꯅꯦ ꯌꯥꯅꯦ ꯫ ꯑꯔꯨꯝ ꯑꯣꯏꯅ ꯆꯥꯈ꯭ꯔꯦ ꯊꯨꯝꯒ ꯑꯔꯨꯝꯅ
ꯊꯨꯝꯒ ꯌꯦꯔꯨꯝꯅ ꯆꯝꯐꯨꯠ ꯇꯧꯔ ꯆꯥꯔꯦ ꯅꯪꯗꯤ ꯀꯔꯤ ꯃꯊꯦꯜ
ꯀꯣꯛꯁꯥ ꯃꯍꯤꯗꯨꯁꯨ ꯈꯔ ꯈꯔ ꯍꯥꯞꯄ ꯇꯣꯠꯂ ꯆꯥꯎꯗꯅ ꯫
ꯑꯁ ꯑꯣꯛꯁꯥ ꯃꯍꯤꯗꯨꯅ ꯍꯦꯟꯅꯇꯨꯒꯠ ꯆꯩꯈ꯭ꯔꯦ
ꯍꯣꯏꯅꯦ ꯍꯣꯏꯅꯦ
ꯀꯔꯤꯃꯊꯦꯜ ꯍꯣꯟꯅꯕꯤꯒꯦ ꯑꯣꯖꯥꯗꯤ ꯫
ꯑꯩꯗꯤ ꯉꯁꯤꯗꯤ ꯄꯣꯊꯥꯔꯦ ꯑꯩ ꯆ
ꯀꯔꯤ ꯃꯊꯦꯜ ꯀꯔꯤ ꯃꯊꯦꯜ
ꯍꯥ
ꯅꯣꯏ ꯕꯥꯕꯤꯅ ꯊꯣꯡꯕ꯭ꯔꯣ
ꯑ ꯉꯁꯤꯗꯤ ꯏꯔꯣꯝꯕ ꯑꯣꯏꯅꯆꯥꯏꯗ ꯑꯩꯅ ꯑꯩꯅ ꯁꯦꯝꯃꯒ
ꯎꯝ
ꯑꯗꯨꯒ ꯌꯦꯟꯁꯥ ꯁꯤꯡꯖꯨ ꯁꯦꯝꯕꯗꯣ
ꯑꯣ ꯍꯥꯎꯕꯅꯦ ꯍꯥꯎꯕꯅꯤꯅꯦ ꯅꯪꯁꯦ ꯎꯝ ꯑꯍꯥꯎꯕ ꯉꯛꯇ ꯆꯥꯏꯀꯣ ꯃꯤ ꯃꯆꯥꯗꯤ ꯌꯥꯗꯀꯣ ꯫
ꯈꯔꯗꯤ ꯆꯥꯈ꯭ꯔꯦ ꯅꯪ ꯍꯌꯦꯡ ꯑꯦꯛꯖꯥꯝ ꯂꯩꯕ꯭ꯔꯣ
ꯍꯌꯦꯡ ꯑꯦꯛꯖꯝ ꯂꯩꯅꯦ ꯑꯁ ꯇꯟꯕꯅ ꯂꯣꯏꯔꯦ ꯆꯠꯅꯤꯡꯗꯦ ꯑꯩꯗꯤ ꯈꯣꯡꯅ ꯆꯠ ꯇꯃꯒ ꯑꯁ ꯄꯨꯡ ꯇꯔꯥꯗꯅꯤ ꯄꯨꯡ ꯅꯥꯏꯟꯗꯒꯤ ꯆꯠꯄ ꯍꯧꯔꯅꯤ ꯁꯤꯗꯩ ꯫
ꯎꯝ ꯉꯥꯏꯈꯣꯅꯦ ꯅꯣꯏꯒꯤ ꯅꯣꯏꯒꯤ ꯍꯤꯔꯣ ꯃꯗꯣ ꯎꯖꯕꯦꯀꯤꯁꯇꯥꯟꯒ ꯁꯅꯥꯔꯒ ꯑꯦꯝꯕꯦꯛ ꯑꯦꯝꯕꯦꯛ ꯇꯧꯔꯒ ꯍꯟꯗꯛ ꯫ ꯉꯔꯥꯡꯗꯣ ꯌꯥꯗ꯭ꯔꯤꯅꯦ
ꯀꯝ ꯑꯁ ꯉꯁꯤ ꯌꯨꯠꯀꯤ ꯄꯥꯔꯐꯣꯃꯦꯟꯁꯇꯨꯗꯤ ꯃꯥ ꯈꯤꯇꯪ ꯁꯣꯜꯂꯦꯗ ꯑꯁ
ꯑꯩ ꯍꯜꯂꯛꯈ꯭ꯔꯦ ꯑꯩ ꯍꯜꯂꯛꯈ꯭ꯔꯦꯅ ꯃꯆꯤꯟꯅ ꯎꯔ ꯂꯩꯔꯒ ꯍꯟꯗꯛꯀꯤꯁꯦ ꯑꯃꯨꯛꯀ ꯌꯥꯗ꯭ꯔꯦꯅꯦ
ꯃꯥ ꯈꯤꯇꯪ ꯍꯣꯜꯂ‌ꯦ ꯑꯌꯨꯛꯀꯤ ꯄꯥꯔꯐꯣꯃꯦꯟꯁꯁꯦ ꯐꯖꯇꯦ
ꯍꯟꯗꯛꯀꯤꯁꯤꯅ ꯑꯥꯏꯑꯦꯝ ꯒꯣꯌꯤꯟ ꯕꯦꯛꯔ ꯍꯥꯏꯕ ꯉꯝꯗꯦ
ꯑꯦ ꯇꯧꯔꯛꯀꯅꯤꯗ ꯔꯥꯎꯟ ꯑꯣꯐ ꯊꯔꯇꯤ ꯇꯨ ꯇꯩꯔꯛꯀꯅꯤꯗ ꯃꯥ
ꯎꯝ ꯍꯣꯏꯗ ꯍꯣꯏꯗ ꯐꯒꯤ ꯇꯧꯅꯤꯗ ꯉꯥ ꯉꯔꯥꯡꯒꯤꯗꯣ ꯉꯝꯃꯗꯤ ꯀꯔꯤꯕꯥ ꯍꯧꯖꯤꯛꯀꯤ ꯂꯥꯏꯟ ꯑꯞꯇꯣ ꯐꯖꯅ ꯇꯥꯕ ꯌꯥꯕꯅꯤꯅꯦ
ꯍꯣꯏ ꯍꯣꯏ ꯁꯤꯑꯥꯔꯒ ꯇꯥꯔ ꯉꯁꯤ ꯑꯌꯨꯛꯅꯤ
ꯑꯗꯨꯅꯤ ꯍꯣꯏ
ꯀ꯭ꯔꯣꯁꯤꯌꯥꯒ ꯇꯥꯎꯔ ꯀ꯭ꯔꯣꯁꯤꯌꯥꯒ ꯇꯥꯔꯦꯅ ꯄꯔꯣꯇꯨꯒꯜꯗꯤ ꯑꯗꯣ ꯑꯥꯔꯖꯦꯟꯇꯤꯅꯥꯗꯤ ꯍꯧꯖꯤꯛ ꯏꯁ꯭ꯄꯦꯟꯒ ꯁꯅꯔꯒ ꯗ꯭ꯔꯣ ꯇꯥꯕ ꯀꯟꯇ꯭ꯔꯤꯗꯣ ꯑꯗꯨꯒ
ꯎꯝ ꯑꯗꯣ ꯀ꯭ꯔꯣꯁꯤꯌꯥ ꯈꯪꯗꯦ ꯍꯥꯏꯕ ꯉꯝꯗꯦ
ꯎꯝ
ꯀ꯭ꯔꯣꯁꯤꯌꯥꯕꯨ ꯉꯝꯃꯁꯨ ꯁ꯭ꯄꯦꯟꯕꯨꯗꯤ ꯑꯃꯨꯛꯀ ꯍꯦꯟꯅ ꯂꯨꯒꯅꯤ
ꯑꯍꯣꯏ
ꯑꯗꯨꯕꯨ ꯕꯣꯜꯁꯨ ꯃꯔꯛꯇꯗꯤ ꯍꯥꯏꯕ ꯉꯝꯗ‌ꯦꯗꯅ ꯑꯗꯨꯝ ꯌꯦꯡꯉꯁꯦ
ꯍꯣꯏꯇꯥ ꯏꯁꯄꯦꯟꯕꯨꯁꯨ ꯃꯥ ꯐꯥꯏꯅꯦꯜꯗ ꯉꯝꯕꯗꯨꯗꯤ ꯌꯨꯌꯤꯐꯥ ꯅꯦꯁꯟ ꯀꯞꯇꯨ ꯍꯟꯅ ꯑꯍꯨꯝ ꯑꯍꯨꯝ ꯑꯗꯣ ꯍꯥꯏꯕ ꯉꯝꯗꯦꯗ ꯕꯣꯜꯁꯤꯗꯤ ꯗꯥꯎꯁꯨ ꯄꯨꯅꯤꯗ
ꯑꯗꯨꯅꯦ ꯅꯍꯥꯟ ꯀꯣꯄ ꯋꯥꯔꯤꯗꯤꯅ ꯏꯁꯄꯦꯟꯕꯨ ꯗ꯭ꯔꯣ ꯆꯠꯍꯟꯕꯗꯣ
ꯑꯥꯏ
ꯍꯟꯗꯛ ꯑꯃꯨꯛ ꯑꯔꯖꯦꯟꯇꯤꯅꯥ ꯇꯧꯕꯅꯤ
ꯎꯝ
ꯎꯝ
ꯃꯦꯁꯤꯁꯦ ꯍꯟꯗꯛꯇꯤ ꯒꯣꯜꯗꯔ ꯀꯣꯜ ꯃꯦꯁꯤ ꯍꯟꯗꯛꯇꯤ ꯒꯣꯜ‌ ꯐꯖꯅ ꯆꯜꯂꯦꯍꯦ
ꯅꯣꯏ ꯈꯣꯏ ꯏꯌꯥꯝꯕꯁꯤꯡꯗꯤ ꯑꯗꯨꯃꯥꯏꯅ ꯇꯧꯔꯤꯕꯅꯦ ꯚꯥꯏ ꯅꯣꯏꯒꯤ ꯅꯌꯥꯝꯕ ꯁꯤꯡꯁꯦ ꯈꯔ ꯋꯥꯠꯂꯦ
ꯑꯪ
ꯌꯥꯅꯤꯡꯗꯕ ꯅꯪꯗꯤ ꯏꯁꯀ ꯇꯧꯔꯤ
ꯇꯪꯈꯥꯏ ꯇꯪꯈꯥꯏ ꯃꯇꯨꯡꯗ ꯆꯪꯉꯒ ꯌꯦꯡꯉꯣ ꯑꯁ ꯉꯁꯤꯗꯤ ꯑ ꯑꯉꯥꯡꯁꯤꯡꯅ ꯈꯔ ꯒꯣꯜ ꯆꯟꯈ꯭ꯔꯦꯅ ꯃꯥ ꯒꯣꯜ ꯆꯜꯅꯔꯣꯏꯗ꯭ꯔꯥꯅ ꯂꯩꯔꯒ ꯆꯥꯟꯁ ꯐ ꯪꯕ ꯍꯦꯛ ꯑꯦꯡꯒꯜꯗ ꯌꯦꯡꯉꯣꯅꯦ ꯄꯨꯔꯥ ꯐ꯭ꯔꯤꯗ ꯐ꯭ꯔꯤꯗ ꯆꯟꯕ ꯃꯥꯟꯗ꯭ꯔꯥ ꯃꯥꯅ ꯑꯦꯡꯒꯜ ꯁꯦꯝꯕꯗꯣ
ꯍꯣꯏ ꯀꯤꯄꯔ ꯄꯪꯕꯩꯅꯦꯌꯦ ꯀꯦ ꯏꯄꯪ ꯄꯪꯉ ꯀꯤꯄꯔꯗꯣ
ꯆꯨꯝꯅ ꯑꯩꯈꯣꯏꯒꯤ ꯏꯌꯥꯝꯕꯁꯤꯡꯗꯨꯗꯤ ꯃꯊꯛꯇ ꯀꯥꯞꯄꯦꯗꯅ ꯁꯥꯏꯠ ꯀꯣꯔꯅꯔꯗ ꯃꯗꯨꯒꯤꯗꯃꯛꯇ ꯃꯥꯅ ꯏꯌꯥꯝꯕ ꯑꯣꯏꯕꯅꯤꯅ ꯈꯔ ꯄꯥꯈꯠꯄ ꯃꯥꯜꯂꯦ
ꯎꯝ
ꯆꯦꯛ ꯇꯥꯎꯔ ꯂꯩꯔꯒ ꯑꯣꯄꯣꯖꯤꯠ ꯐꯔꯤꯗ ꯆꯪꯒꯔ꯭ꯦ ꯗꯥꯏꯔꯦꯛ ꯆꯪꯒꯔ꯭ꯦ ꯑꯩꯅꯗꯤ ꯅꯩꯕꯅꯤꯗ ꯈꯪꯗꯦ ꯌꯦꯡꯁꯦ ꯃꯣꯏꯁꯨ ꯅꯦꯛꯁ ꯃꯦꯠꯁ ꯒꯨꯝꯕꯒꯤ ꯅꯣꯛ ꯑꯥꯎꯠꯀꯤ ꯏꯅꯔꯖꯤ ꯁꯦꯞꯁ ꯇꯧꯔꯤꯕꯅꯤꯅꯦ
ꯇꯥꯏ
ꯖꯨꯔꯤꯒꯨꯝꯕ ꯂꯩꯔꯗꯤ ꯌꯥꯗꯕꯅꯤꯅ ꯍꯌꯦꯡ ꯑꯌꯨꯛ ꯌꯦꯡꯉꯤꯔꯣ ꯅꯣꯡ ꯑꯥꯎꯠ ꯍꯧꯔꯅꯤꯅ ꯑ ꯅꯪ
ꯍꯌꯦꯡ ꯍꯌꯦꯡ ꯗꯦꯠ ꯀꯌꯥꯔꯣ ꯋꯥꯟꯔ
ꯑꯣꯏ ꯍꯌꯦꯡ ꯇ꯭ꯋꯦꯟꯇꯤ ꯅꯥꯏꯟ ꯑꯣꯏꯔꯦ ꯀꯩꯅꯣ ꯅꯣꯛ ꯑꯥꯎꯠ ꯍꯧꯔꯅꯤ
ꯑꯣ ꯇ꯭ꯋꯦꯟꯇꯤ ꯅꯥꯏꯟ ꯗꯩ ꯍꯧꯕ꯭ꯔꯣ
ꯍꯣꯏꯗꯥ
ꯁꯥꯎꯠ ꯑꯥꯐ꯭ꯔꯤꯀꯥꯒ ꯃꯦꯛꯁꯤꯀꯣꯒꯤꯗꯣ ꯃꯦꯛ ꯁꯥꯎꯠ ꯑꯐ꯭ꯔꯤꯀꯥꯒ ꯀꯅꯥꯔ ꯀꯦꯅꯦꯗꯥ ꯑꯥ? ꯌꯦꯡꯅꯤꯡ
ꯌꯦꯡꯒꯅꯤ ꯌꯦꯡꯕꯗꯤ ꯌꯦꯡꯅꯤꯡꯗꯦ ꯑꯗꯨꯕꯨ ꯍꯧꯖꯤꯛꯇꯤ ꯃꯤ ꯗꯨ ꯑꯣꯔ ꯗꯥꯏ ꯁꯅꯥꯕ ꯍꯧꯔꯅꯤꯗꯅ
ꯑꯗꯨ ꯑꯣꯏꯔꯁꯨ ꯀꯅꯥꯅꯣ ꯐꯥꯔꯁ ꯇꯥꯏꯝ ꯀꯥꯕꯅꯤꯅ ꯁꯥꯎꯠ ꯑꯐ꯭ꯔꯤꯀꯥ ꯈꯣꯏꯗꯤ ꯀꯗꯥꯏꯗꯒꯤ
ꯍꯣꯏꯗ ꯍꯣꯏꯗ ꯑꯗꯨ ꯑꯣꯏꯔꯖꯨ ꯉꯁꯥꯏꯒꯤ ꯄꯨꯜꯒꯤ ꯃꯦꯠꯁ ꯁꯤꯅꯗꯤ ꯍꯧꯖꯤꯛꯅ ꯐꯖꯕ ꯍꯧꯔꯅꯤ ꯃꯤꯁꯤꯡꯁꯦ ꯗ꯭ꯔꯃꯥ ꯍꯥꯎꯔꯅꯤ ꯍꯧꯖꯤꯛꯇꯤ
ꯁꯦꯔꯦꯁ ꯇꯧꯕ ꯍꯧꯔꯅꯦꯕ
ꯑꯗꯨꯅꯦ ꯈꯥꯔ ꯁꯣꯏꯕꯒ ꯖꯠꯁꯄꯨ ꯑꯗꯨꯗ ꯇꯧꯕ ꯑꯦꯛꯇꯤꯡ ꯇꯧꯕꯗꯣ ꯍꯧꯔꯅꯤ ꯑꯗꯣ ꯑꯥꯌꯤꯡ ꯍꯌꯤꯡ ꯕ꯭ꯔꯥꯖꯤꯜꯒ ꯖꯥꯄꯥꯟꯅꯦ ꯑꯁ ꯕ꯭ꯔꯥꯖꯤꯜꯕꯨꯁꯨ ꯁꯞꯄꯣꯔꯠ ꯇꯧꯅꯤꯡꯉꯦ ꯑꯗꯨꯕꯨ ꯍꯟꯗꯛꯇꯤ ꯖꯥꯄꯥꯟꯕꯨ ꯇꯧꯔꯒꯦ
ꯑꯁ ꯕ꯭ꯔꯥꯖꯤꯜ ꯀꯥꯍꯟꯅꯤꯡꯉꯦ
ꯑꯁ ꯀꯥ ꯀꯥꯍꯟꯅꯤꯡꯕ ꯀꯥꯅꯤꯡꯗꯕ ꯅꯠꯇ ꯂꯥꯏ ꯑꯦꯁꯤꯌꯥꯒꯤ ꯖꯥꯄꯥꯟꯗꯣ ꯀꯨꯏꯔꯦꯅ ꯃꯥꯅ ꯈꯔ ꯈꯔ ꯅꯣꯛꯀꯥꯎ ꯁ꯭ꯇꯦꯖ ꯌꯥꯎꯔꯒ ꯁꯤꯕꯗꯣ
ꯑꯗꯨ ꯖꯥꯄꯥꯟꯒ ꯇꯥꯗ꯭ꯔꯦ ꯕ꯭ꯔꯥꯖꯤꯜꯒ ꯇꯥꯗ꯭ꯔꯗꯤ ꯐꯥꯕ ꯑꯃꯔꯣꯝꯗ ꯖꯥꯄꯥꯟꯁꯨ ꯁꯞ ꯁꯥꯄꯣꯔꯠ ꯇꯧꯅꯤꯡꯕ ꯑꯩꯁꯨ ꯑꯗꯣ ꯕ꯭ꯔꯥꯖꯤꯜꯒ ꯑꯃꯨꯛ ꯇꯥꯕ ꯃꯨ ꯅꯩꯃꯥꯔꯗꯨꯁꯨ ꯑꯃꯨꯛ ꯅꯨꯡꯁꯤꯕ
ꯑꯗꯨꯅꯦ ꯑꯗꯨꯅꯦ ꯑꯗꯨꯝ ꯑꯃ ꯅꯠꯇ꯭ꯔꯁꯨ ꯑꯃꯗꯤ ꯑꯗꯨꯝ ꯇꯥꯝ ꯇꯥꯅꯤꯡꯉꯥꯏ ꯂꯩꯗꯕꯗꯨ ꯑꯗꯨꯝ ꯈꯪꯗꯦ ꯍꯥꯌꯦꯡꯒꯤꯗꯤ ꯑꯗꯨꯝ ꯖꯥꯄꯥꯟ ꯑꯣꯏꯅ ꯌꯦꯡꯉꯒꯦ꯫
ꯍꯥꯌꯦꯡꯔꯣ ꯗꯣ?
ꯍꯥꯌꯦꯡ ꯄꯨꯡ ꯇꯔꯥ ꯃꯈꯥꯏꯗ ꯍꯣꯏ ꯑꯗꯨꯗꯤ ꯅꯪ ꯇꯨꯃꯨꯛ ꯄꯨꯡ ꯇꯔꯥ ꯃꯈꯥꯏꯗꯅꯤ ꯅꯪ ꯑꯗꯨꯝ ꯒ꯭ꯦꯌꯥꯟꯇꯥꯅ ꯌꯦꯡꯕ ꯌꯥꯅꯤ ꯍꯜꯂꯛꯑꯒ
ꯍꯣꯏ
ꯍꯪꯆꯤ ꯍꯪꯆꯤꯛꯁꯨ ꯂꯩꯕꯅꯤꯅꯦ ꯗ꯭ꯥꯔꯝ ꯃꯨꯛꯀꯥ ꯑꯁ ꯋꯥꯜ ꯀꯞ ꯃꯇꯥꯡꯁꯤꯗ ꯑꯦꯛꯖꯥꯝꯖꯤꯀꯣ ꯁꯥꯎꯔꯗꯤ ꯊꯥꯕ ꯆꯠꯂꯥꯔꯣꯏ
ꯊꯥꯑꯣꯗꯥ ꯊꯥꯑꯣꯗꯥ ꯃꯇꯝ ꯃꯥꯥꯡꯅꯤꯉꯥꯏꯅꯦ ꯋꯜ ꯀꯞꯀꯤꯗꯤ ꯅꯪ ꯑꯗꯨꯝ ꯑꯞꯗꯦꯠ ꯇꯧꯕ ꯌꯥꯕꯅꯦ
ꯂꯥꯏꯐꯇ ꯌꯦꯡꯕꯅ ꯅꯨꯡꯉꯥꯏꯕꯅꯦ ꯑꯗꯨ ꯑꯣꯏꯔꯖꯨ
ꯍꯣꯏꯗ ꯂꯥꯏꯐ ꯅꯨꯡꯉꯥꯏꯕꯅꯤꯗ ꯍꯥꯏ ꯂꯥꯏꯠꯁ ꯀꯨꯝꯕꯗꯨꯗꯤ ꯀꯔꯤ ꯍꯥꯏꯁꯤꯔꯥ ꯈꯪ ꯑꯥ ꯕꯤꯠꯑꯃꯥ ꯌꯥ ꯌꯥꯎꯗꯦꯕ ꯋꯥꯔꯜ ꯀꯞꯅꯤ ꯍꯥꯏꯔꯒ
ꯍꯣꯏ
ꯈꯪꯗ꯭ꯔꯦ ꯈ꯭ꯔꯤꯁꯃꯁ ꯈ꯭ꯔꯤꯁꯃꯥꯁ ꯀꯨꯝꯕꯗꯤ ꯌꯨꯝꯗ ꯍꯟꯒꯗ꯭ꯔꯣ ꯅꯠꯇ꯭ꯔꯒ ꯁꯤꯂꯣꯡꯗ ꯂꯩꯒꯗ꯭ꯔꯣ?
ꯑꯁ ꯊꯕꯛ ꯐꯪꯗ꯭ꯔꯤ ꯐꯥꯎꯗꯤ ꯌꯨꯝꯗ ꯊꯣꯛꯔꯥꯔꯣꯏꯒꯦꯗ
ꯏꯀꯥꯏꯔꯦ
ꯐꯔꯦꯅꯦ ꯐꯔꯦꯅꯦ
ꯊꯕꯛ ꯐꯪꯅꯤꯉꯥꯏ ꯍꯥꯏꯅ ꯌꯨꯝ ꯊꯥꯗꯣꯛꯔꯒꯥ ꯆꯠꯈ꯭ꯔꯕꯅꯤꯅ ꯊꯕꯛ ꯐꯪꯗꯅ ꯍꯜꯂꯛꯄꯗꯨꯗꯤ ꯃꯥꯏ ꯌꯥꯝ ꯄꯤꯔꯅꯤ
ꯎꯝ ꯅꯪ ꯀꯔꯤꯕ ꯅꯪꯅ ꯍꯥꯏꯕꯗꯣ ꯑꯦꯁ ꯁꯤ ꯁꯤ ꯒꯤ ꯅꯪ ꯇꯧ ꯁꯤꯖꯤꯑꯦꯜ ꯂꯣꯏꯗꯔꯤ ꯍꯥꯏꯕ ꯅꯠꯇ꯭ꯔꯣ?
ꯑꯁ ꯑꯩꯒꯤꯗꯣ ꯐꯣꯇꯣ ꯀꯥꯞꯄ ꯌꯥꯗꯕꯤꯒꯤ ꯇꯧꯗ꯭ꯔꯦ ꯇꯣꯛꯈ꯭ꯔꯦ ꯂꯥꯁ ꯗꯦꯠ ꯍꯦꯟꯈ꯭ꯔꯦ
ꯇ꯭ꯋꯦꯟꯇꯤꯐꯥꯚꯏ ꯇꯒꯤ ꯂꯣꯏꯕꯒꯨꯝ ꯇꯧꯕꯅꯦꯕ
ꯎꯝ
ꯑꯦꯠꯄꯦ ꯄꯤꯌꯣꯗꯦ
ꯏꯁꯕꯤꯑꯥꯏ ꯄꯤꯌꯣꯗꯤ ꯇꯧꯗ꯭ꯔꯤ ꯇꯧꯁꯤꯟꯗ꯭ꯔꯤ
ꯇꯧꯁꯜꯂꯣ ꯇꯧꯁꯜꯂꯣ ꯂꯥꯁꯇ ꯒꯨꯍꯥꯇꯤ ꯂꯣꯝꯗ ꯇꯔꯥ ꯂꯩꯅꯤꯀꯣ ꯑꯦꯛꯖꯥꯝ ꯁꯦꯟꯇꯔ
ꯇꯩꯔꯅꯤ
ꯎꯝ
ꯑꯣ ꯂꯥꯁ ꯗꯦꯠꯇꯨ ꯀꯩꯗꯧꯉꯩꯔꯥ
ꯖꯨꯂꯥꯏ ꯅꯥꯟꯔꯥ ꯃꯥꯏꯗꯨ ꯀꯥꯎꯈ꯭ꯔꯅꯦ ꯑꯦꯁꯕꯤꯑꯥꯏ ꯄꯤꯌꯣ ꯒꯤꯗꯣ
ꯑꯁ ꯑꯗꯨꯗꯤ ꯑꯗꯨꯅꯦ ꯂꯥꯁꯇ ꯑꯦꯛꯖꯥꯝ ꯁꯦꯟꯇꯔ ꯂꯩꯇꯕꯤ ꯒꯨꯍꯥꯇꯤ ꯄꯤꯔꯗꯤ ꯁꯣꯏꯅꯤ
ꯑꯦꯠꯅꯤ ꯑꯦꯠ ꯖꯨꯂꯥꯏ
ꯑꯣ
ꯅꯪ ꯇꯧꯁꯤꯜꯂꯛꯑꯣ ꯍꯣꯔꯦꯟ ꯊꯦꯡꯉꯗꯤ ꯂꯣꯏꯕ ꯇꯥꯔꯛꯄꯅꯦ
ꯍꯣꯏ
ꯎꯝ
ꯄꯨꯡ ꯀꯌꯥ ꯇꯨꯝꯒꯅꯤ ꯉꯁꯦ
ꯉꯁꯤꯁꯦ ꯑꯗꯨꯝ ꯈꯪꯗꯦ ꯉꯒꯤꯁꯤ ꯃꯦꯁꯇꯣ ꯌꯦꯡꯁꯤꯔ ꯌꯦꯡꯉꯣꯁꯤꯔ ꯈꯜꯂꯤꯑꯦ
ꯍꯌꯦꯡ ꯊꯕꯛ ꯂꯩꯇ꯭ꯔꯗꯤ ꯌꯦꯡꯕ ꯌꯥꯏꯅ
ꯍꯌꯦꯡꯗꯣ ꯑꯌꯨꯛꯇ ꯄꯨꯡ ꯅꯤꯄꯥꯟꯒꯨꯝꯕꯗ ꯃꯤꯕꯨ ꯒꯥꯔꯤꯅ ꯗ꯭ꯔꯣꯞ ꯇꯧꯕꯤꯒꯗꯕ
ꯑꯥ
ꯃꯗꯨꯒꯤ ꯈꯔꯥ ꯌꯦꯡꯗꯨꯁꯨ ꯉꯟꯅ ꯍꯧꯒꯠꯇꯥꯕꯅꯨꯡꯊꯤꯜꯗ ꯇꯨꯝ ꯇꯨꯝꯕ ꯌꯥꯏꯗ ꯉꯁꯤꯁꯨ ꯂꯥꯏꯔꯤꯛ ꯄꯥꯗꯦ ꯁꯟꯗꯦ ꯑꯣꯏꯕꯅꯤꯅ ꯑꯗꯨꯝ ꯋꯥꯔꯤ ꯇꯧꯔꯒ ꯄꯣꯊꯥꯈ꯭ꯔꯦ ꯍꯌꯦꯡꯗꯤ ꯈ꯭ꯔ ꯄꯗ꯭ꯔꯥꯗꯤ ꯌꯥꯔꯣꯏ
ꯅꯪꯗꯤ ꯉꯟꯅ ꯇꯨꯝꯒꯦꯔꯣ ꯅꯠꯇ꯭ꯔꯥ ꯄꯥ ꯂꯣꯏꯔ ꯇꯨꯝꯒꯦꯔꯣ
ꯑꯩ ꯊꯦꯡꯅ ꯇꯨꯝꯒꯅꯤꯗꯥ
ꯑꯣꯀꯦ ꯈꯔ ꯄꯥꯔꯒ ꯑꯦꯛꯖꯝꯗꯣ ꯐꯖꯅ ꯊꯥꯈꯤ ꯊꯥꯈꯤꯌꯣ
ꯅꯪꯕꯨ ꯒꯤꯇꯔ ꯈꯣꯡꯕ ꯍꯩꯕ꯭ꯔꯣ
ꯍꯩꯗꯥ
ꯑꯆꯥ ꯑꯩ ꯒꯤꯇꯔ ꯈꯣꯡꯕ ꯍꯩꯇꯦ ꯒꯤꯇꯔꯁꯦ ꯇꯝꯒꯦꯅ ꯇꯧꯕꯅꯦꯗꯣ ꯇꯝꯕ ꯈꯨꯗꯤꯡꯁꯦ ꯀꯤꯐꯥꯎ ꯂꯣꯏꯅ ꯈꯪꯈ꯭ꯔꯕꯅꯤꯗ ꯈꯣꯡꯕꯗꯣ ꯊꯣꯛꯇꯕ ꯍꯥꯏꯇꯥꯔꯦ ꯔꯣꯂꯤꯡꯁꯨ ꯁꯤꯅꯤ ꯁꯤꯅꯤ ꯁꯤꯅꯤ ꯈꯪꯉꯦ ꯑꯗꯨ ꯑꯣꯏꯔꯁꯨ
ꯕꯤꯠꯇꯤꯡꯈ꯭ꯔ ꯂꯨꯕꯅꯤ ꯒꯤꯇꯔꯗꯤ ꯇꯤꯡꯗꯤ ꯁꯤꯝꯄꯜ ꯁꯤꯝꯄꯜꯒꯁꯨ ꯈꯣꯡꯕ ꯌꯥꯏ ꯑꯗꯨꯁꯨ ꯐꯖꯠꯇꯦꯕ ꯃꯤꯅ ꯇꯥꯕ ꯀꯥꯟꯗ ꯃꯁꯦ ꯕꯤꯒꯤꯅꯔꯅꯤ ꯕꯤꯒꯅꯔ ꯅꯠꯇꯦ ꯍꯥꯏꯕ ꯈꯪꯕ ꯉꯝꯗꯣꯏꯕ
ꯎꯝ ꯒꯤꯇꯔꯁꯨ ꯇꯝꯒꯦꯅ ꯀꯌꯥꯔꯛ ꯈꯟꯈ꯭ꯔꯦ ꯌꯥꯗꯦꯅꯦ ꯑꯃꯥꯔꯛ ꯑꯃꯥꯔꯛ ꯑꯩꯅ ꯈꯥꯟꯕꯗꯀꯣ ꯔꯣꯂꯤꯡ ꯈꯪꯉꯦ ꯂꯣꯏꯅ ꯈꯪꯉꯦꯕ ꯑꯩꯅ ꯋꯥꯠꯄꯁꯦ ꯏꯁꯩ ꯁꯛꯄ ꯀꯥꯟꯗ ꯃꯥꯒꯤ ꯃꯈꯣꯟꯒꯤ ꯆꯦꯟꯖ ꯇꯧꯕꯗꯣ ꯆꯞ ꯆꯥꯕꯤꯗꯣ ꯈꯪꯗꯕ ꯇꯞꯅ ꯇꯞꯅ ꯇꯧꯕꯗꯤ ꯑꯃ ꯑꯃ ꯑꯩꯈꯣꯏꯅ ꯕ꯭ꯔꯦꯛꯗꯥꯎꯟ ꯇꯧꯔ ꯇꯧꯔꯗꯤ ꯊꯣꯛꯑꯦꯕ ꯑꯗꯨꯗꯤ ꯑꯗꯨ ꯑꯣꯏꯔꯁꯨ ꯁꯛꯄ ꯀꯥꯟꯗ ꯑꯗꯨꯝ ꯊꯣꯛꯇꯕꯗꯣ ꯊꯣꯛꯇꯦꯕ ꯑꯗꯨ ꯈꯛꯇꯅꯤ ꯃꯗꯨ ꯊꯣꯛꯈ꯭ꯔꯗꯤ ꯑꯗꯨꯝ ꯈꯨꯠꯇꯤ ꯑꯗꯨꯝ ꯃꯁꯥꯅ ꯍꯥꯏꯔꯛꯀꯅꯤꯅ
ꯍꯣꯏ ꯑꯁ ꯚꯥꯏ ꯑꯩ ꯄꯨꯛ ꯅꯥꯃꯟꯈ꯭ꯔꯦ ꯋꯥꯁꯔꯨꯝ ꯃꯥ ꯆꯠꯈꯤꯒꯦꯀꯣ ꯍ ꯇꯣ ꯑꯣꯀꯦ ꯫
ꯑꯣꯈꯦ ꯑꯣꯈꯦ ꯭ꯔꯥꯙꯣꯏ ꯍꯎ
ꯑ ꯍ